ꯍꯜꯂꯣ
ꯍꯂꯣ
ꯇꯥꯕ꯭ꯔꯣ
ꯍꯣꯏ ꯇꯥꯏꯌꯦꯦ ꯀꯔꯤ ꯇꯧꯔꯤꯅꯣ
ꯂꯦꯞꯂꯒꯥ ꯂꯦꯏꯌꯦ ꯃꯊꯛꯇꯥ
ꯑꯣꯍꯣ ꯀꯅꯥ ꯀꯅꯥ ꯂꯩꯕ꯭ꯔ
ꯏꯊꯟꯇꯅꯦ ꯏꯊꯟꯇꯥ ꯅꯪꯗꯤ
ꯑꯩꯗꯤ ꯐꯝꯔꯒ ꯂꯩꯌꯦ
ꯅꯠꯁꯦ ꯅꯊꯟꯇꯔꯣ
ꯎꯝ ꯏꯃꯥꯟꯅꯕꯤ ꯈꯣꯏ
ꯑꯆꯥ ꯀꯩꯀꯩ ꯑꯌꯨꯛ ꯀꯩꯀꯩ ꯏꯟꯖꯥꯡ ꯆꯥꯔꯛꯔꯦ
ꯍꯣ ꯑ ꯁꯤ ꯑꯂꯨꯒ ꯀꯣꯕꯤ ꯅꯪꯗꯤ ꯅꯪꯗꯤ
ꯎꯇꯤꯒ ꯉꯥ ꯑꯇꯥꯎꯕ ꯅꯪ ꯀꯩ ꯆꯥꯏꯅꯣ
ꯑꯩꯔꯣ
ꯎꯝ
ꯍꯥꯏꯔꯣ ꯀꯩ ꯖꯥꯇꯤꯅꯣꯕ
ꯅꯒꯥꯅꯦ ꯅꯒꯥ
ꯀꯪꯉꯦꯕ
ꯅꯪꯗꯤ ꯀꯔꯤ ꯊꯕꯛ ꯇꯧꯔ ꯂꯩꯕ꯭ꯔꯥ
ꯑꯩꯔꯣ
ꯎꯝ
ꯑꯩꯗꯤ ꯕꯖꯥꯔꯗ ꯊꯕꯛ ꯇꯧꯔꯒ ꯂꯩꯌꯦ
ꯑꯣ ꯑꯣ ꯑꯗꯨ ꯉꯁꯤ ꯆꯠꯇꯕ꯭ꯔꯥ
ꯑꯥ
ꯎꯝ
ꯅꯪ ꯀꯩ ꯀꯩ ꯊꯕꯛ ꯇꯧꯔꯤꯒꯦ
ꯑꯩꯗꯤ ꯂꯩꯔꯤꯛ ꯇꯝꯔꯤꯌꯦ ꯍꯣꯏ ꯍꯣꯏ ꯍꯣꯏ ꯍꯣꯏ
ꯀꯦ ꯊꯦꯡꯀ꯭ꯌꯨ ꯁꯣ ꯃꯁ